ꯅꯣꯏ ꯀ ꯈꯗꯕ ꯀꯨꯏꯔꯦ
ꯅꯨꯡꯉꯥꯏꯔꯤꯕ ꯄꯣ
ꯅꯨꯡꯉꯥꯏꯔꯤꯌꯦꯦ ꯀꯃꯥꯏꯅ ꯇꯧꯔꯤꯒꯦ ꯅꯣꯏꯗꯤ
ꯁꯨꯝ ꯂꯩꯕ ꯍꯥꯏꯗꯅꯤꯗ ꯆꯥꯛ ꯆꯥꯔꯕꯣ
ꯆꯥꯛꯆꯥꯔꯦ ꯉꯁꯥꯏ ꯅꯨꯃꯤꯠ ꯐꯥꯎ ꯇꯥꯗ꯭ꯔꯤ ꯑꯩꯈꯣꯏ ꯆꯥꯛ ꯆꯥꯕꯗꯣ
ꯀ ꯃ ꯀꯔꯒꯦ
ꯎꯝ ꯍꯋꯥꯏ ꯃꯅꯥ
ꯃꯅ ꯐꯉꯅꯣ
ꯑꯩꯅ ꯑꯩꯅ ꯊꯣꯡꯕꯅꯤꯅ ꯑꯗꯨꯝ ꯍꯥꯎ ꯇꯥꯔꯦ
ꯀꯅꯥ ꯀꯅꯥ ꯂꯩꯔꯤꯅꯣ
ꯑ ꯅꯣꯏ ꯃꯃꯥ ꯍ ꯕꯥꯥ ꯍ ꯇ ꯆꯠꯈꯋꯦ ꯑꯩꯈꯣꯏ ꯈꯣꯏꯗꯪ ꯂꯩꯔꯦ
ꯑꯣꯝ ꯌꯥꯝ ꯅꯨꯡꯉꯥꯏꯅꯦ ꯂꯩꯔꯤꯖꯥꯅꯤꯡꯅꯦ
ꯎꯝ ꯅꯣꯏꯅꯤꯗꯤ ꯀꯃꯥꯏꯅ ꯇꯧꯔꯤꯅꯣ
ꯀꯩ ꯍꯥꯏꯕ
ꯅꯣꯏꯅꯤꯗꯤ ꯀꯔꯤ ꯇꯧꯔꯤꯅꯣ
ꯑꯩꯈꯣꯏꯅꯤꯁꯨ ꯑꯗꯨꯝ ꯂꯩꯔꯤ ꯀꯩꯝ ꯇꯧꯗꯦ
ꯎꯝ
ꯍꯟꯗꯛ ꯀꯩ ꯊꯕꯛ ꯁꯨꯔꯤꯒꯦ ꯅꯪꯕꯨꯕꯨ
ꯀꯩꯔꯣ ꯐꯤ ꯂꯣꯜꯂꯤꯑ
ꯍ
ꯇꯥꯕ꯭ꯔꯣ ꯑꯁ ꯁꯣꯏꯔꯦꯗꯅ ꯁꯤꯗꯤ ꯍꯗꯅꯦ ꯍꯟꯗꯔ
ꯑꯥ
ꯑꯩꯅꯦ ꯑꯩꯅꯦ
ꯑꯐ
ꯐꯤ ꯐꯤ ꯑꯅꯤ ꯂꯣꯜꯂꯦ
ꯑꯣ ꯀꯩ ꯐꯤ ꯂꯣꯔꯤꯒꯦ
ꯑ ꯃꯊꯛ ꯂꯩ ꯀꯥꯏꯒꯤꯗꯨ
ꯑꯥ ꯅꯪꯒꯤ ꯊꯄ ꯌꯝ ꯀꯜꯗꯅꯤꯅꯦ
ꯑꯁ ꯊꯕꯥꯛ ꯁꯪꯗ꯭ꯔꯤꯅꯦ ꯎꯝ
ꯑꯩꯈꯣꯏꯗꯤ ꯑꯗꯨꯝ ꯂꯦꯜꯂꯤꯗ
ꯁꯦꯡ ꯒꯦꯔꯥ
ꯑꯩꯈꯣꯏꯗꯤ ꯊꯕꯛꯁꯨ ꯂꯩꯇꯦ
ꯀꯔꯤꯒꯤ ꯊꯕꯛ ꯂꯩꯇꯕ꯭ꯔꯣ ꯑꯩ ꯊꯕꯛ ꯄꯤꯌꯨꯔꯣ
ꯑꯩꯈꯣꯏꯗꯗꯤ ꯑꯗꯨꯝ ꯂꯩꯔꯤ ꯍꯥꯏꯇꯥꯔꯦ ꯊꯕꯛꯁꯨ ꯂꯩꯇꯦ
ꯅꯪꯕꯨ ꯐꯣꯟ ꯄꯥꯏꯗ꯭ꯔꯣ
ꯑꯩꯗꯤ ꯐꯣꯟ ꯄꯥꯏꯔꯤꯌꯦ
ꯌꯥꯝꯅ ꯑ ꯀꯩꯅꯣꯗꯨꯔꯣ ꯌꯥꯝ ꯟ ꯇꯕꯤ ꯍꯩꯕꯤꯗꯔꯣ
ꯌꯥꯝ ꯒ꯭ꯌꯥꯟ ꯇꯥꯕꯤ ꯍꯩꯕꯤ ꯍꯟꯗꯛꯁꯦ ꯑꯣꯏꯇꯥꯔꯦ ꯍꯥꯏꯇꯥꯔꯦ
ꯎꯝ ꯍꯥꯏ ꯇꯥꯔꯦ
ꯑꯗꯨ ꯉꯣꯏꯔꯣꯝꯗꯗꯤ ꯏꯟꯖꯥꯡ ꯅꯥꯄꯤꯁꯦ ꯖꯥꯖꯔ ꯍꯧꯔꯝꯅꯤꯀꯣ
ꯍꯧꯋꯦ ꯌꯥꯝ ꯍꯧꯋꯦ ꯑꯁ ꯍꯩ ꯔꯥꯁꯨ ꯂꯣꯏꯅ ꯄꯥꯜꯔꯦ
ꯑꯣ ꯀꯩꯀꯩ ꯍꯩ ꯄꯥꯟꯒꯦ
ꯁꯦꯝ ꯀꯝꯂ ꯑꯪ ꯂꯐꯣꯏ ꯌꯦꯔꯨꯝ ꯌꯦꯔꯨꯝꯁꯨ ꯄꯥꯜꯂꯦ
ꯑꯦ ꯌꯦꯔꯨꯝꯕꯨ ꯄꯥꯟꯅꯕ꯭ꯔꯥꯅꯦ
ꯅꯣꯏꯗꯤꯔꯣꯝ
ꯐꯁ ꯀꯗꯥꯅꯤ ꯀ ꯌꯦꯔꯨꯝ ꯌꯦꯔꯨꯝ ꯄꯥꯟꯕ ꯍꯥꯏꯁꯦ ꯉꯁꯤ ꯈꯛꯇꯅꯤ ꯑꯩ ꯇꯥꯕ
ꯑꯥ ꯑꯗꯨꯏꯗꯤ ꯈꯪꯉꯣꯏꯕ ꯑꯩꯈꯣꯏ ꯑꯩꯈꯣꯏꯗꯗꯤ ꯌꯦꯔꯨꯝ ꯄꯥꯜꯂꯦꯕ
ꯎ ꯑꯩꯈꯣꯏꯗꯗꯤ ꯅꯪꯅ ꯍꯥꯏꯔꯤꯁꯤꯡꯗꯣ ꯑꯃꯠꯇ ꯐꯥꯎꯎꯗꯦ
ꯃꯄꯥꯟ ꯊꯣꯛꯇꯕꯩꯅꯦ ꯅꯣꯏ ꯃ ꯄꯥꯈꯔ ꯈꯔ ꯊ ꯑꯩꯈꯣꯏꯗꯁꯨ ꯀꯣꯏꯔꯛꯑꯣ ꯌꯦꯔꯨꯝ ꯌꯦꯔꯨꯝ ꯄꯥꯟꯕ ꯎꯅꯤꯡꯉꯗꯤ
ꯅꯣꯡꯃ ꯀꯣꯏꯔꯛꯀꯦ ꯍꯟꯗꯛꯇꯤ ꯊꯕꯛꯁꯦ ꯏꯁꯪ ꯍꯦꯛ ꯁꯪꯗꯦꯅꯦ
ꯑꯩꯁꯨꯅꯦ ꯃꯟꯗꯦ ꯑꯁ ꯃꯟꯗꯦ ꯅꯤꯡꯊꯧ ꯀꯥꯕꯗ
ꯂꯥꯛꯑꯣ ꯂꯥꯛꯑꯣ
ꯅꯤꯡꯊꯧ ꯀꯥꯕ ꯅꯨꯃꯤꯠꯇ ꯂꯥꯛꯄ ꯇꯥꯔꯦ ꯅꯣꯡꯃꯥꯏꯖꯤꯡꯗ ꯂꯥꯛꯇꯣꯏꯅꯦꯕ ꯑꯁꯦꯡꯕꯗꯤꯀꯣ ꯐꯔꯛ ꯇꯥꯔꯦꯕ
ꯎ ꯅꯣꯏꯗꯤꯤ ꯂꯧ ꯁꯨꯕ ꯍꯧꯔꯕꯣ
ꯑꯩꯈꯣꯏ ꯉꯁꯤ ꯂꯧ ꯁꯨꯔꯦ ꯂꯧ ꯈꯣꯏꯌꯦ ꯈꯔ
ꯑꯣ
ꯅꯣꯏꯗꯤ ꯈꯪꯉꯝꯃꯔꯣꯏ
ꯑꯣ ꯑꯩꯈꯣꯏꯗꯤ ꯈꯪꯗ꯭ꯔꯦ ꯂꯧ ꯍꯎꯗꯦ ꯑꯩꯈꯣꯏꯗꯤ
ꯈꯪꯕ꯭ꯔꯥ
ꯂꯧꯈꯣꯏꯕꯨꯗꯤ
ꯎꯛꯀꯥꯏꯅ ꯇꯥꯛꯄꯗꯣ
ꯑꯥ
ꯇꯧ ꯂꯤꯡꯡꯂꯝꯗꯥꯏꯗ
ꯍꯣꯏ ꯑꯗꯨ ꯈꯛꯇ ꯑꯣꯏꯗꯣꯏꯔꯣ ꯑꯃꯨꯛ ꯈꯣꯏꯗꯣꯏꯁꯦ
ꯑꯩꯈꯣꯏ ꯉꯁꯤ ꯇꯪꯈꯥꯏ ꯄꯥꯎ ꯈꯣꯏꯗꯦ ꯀꯔꯤꯗꯨ ꯍꯦ ꯅ ꯀꯅꯣ ꯃꯤ ꯁꯤ ꯑꯁ ꯃꯤ ꯃꯤ ꯑꯁꯦꯡꯕ ꯍꯥꯏꯔꯒ ꯀꯔꯤꯅꯣꯍ
ꯎꯝ ꯅꯣꯏ ꯏꯃꯗꯤ
ꯎꯝ ꯒꯥꯔꯤꯗ ꯐꯝꯃꯤ
ꯎꯝ
ꯁꯤꯦꯗꯤꯌꯦ
ꯍꯨꯏꯁꯦ ꯑꯗꯨꯣ ꯍꯧꯖꯤꯛ ꯃꯄꯥꯟ ꯊꯣꯛꯈꯤꯕꯈꯤꯕꯅꯤ
ꯑꯗꯨꯗ ꯅꯪꯅ ꯇꯥꯟꯖꯥ ꯌꯦꯡꯉꯤꯔꯛꯑꯣ
ꯍꯧꯖꯤꯛ ꯑꯃꯨꯛ ꯆꯪꯪꯂꯛꯑꯦ
ꯅꯈꯣꯏ ꯀꯔꯤ ꯌꯦꯟꯁꯥꯡꯅꯣ ꯍꯥꯏꯔꯒ
ꯑꯩꯈꯣꯏ ꯌꯦꯤꯟꯖꯥꯡꯁꯦ ꯑꯂꯨꯒ ꯁꯥ ꯑꯀꯪ ꯑꯃꯒ ꯊꯣꯡꯉꯦ
ꯑꯗꯨ ꯃꯅꯥꯗꯣ ꯍꯥꯞꯄ꯭ꯔꯣ
ꯃꯅꯥꯗꯤ ꯍꯥꯞꯇ꯭ꯔꯦ ꯃꯅꯥꯗꯣ ꯆꯞ ꯃꯥꯟꯜꯂꯗꯅ ꯁꯛꯀꯁꯦ ꯂꯣꯏ ꯃꯅꯥ ꯑꯣꯟꯗꯔꯦ
ꯍꯩꯃ ꯌꯥꯝ ꯅꯨꯡꯉꯥꯏꯇꯦꯅ ꯁꯤꯗꯤ
ꯈꯪꯗ꯭ꯔꯤꯗ ꯅꯨꯡꯉꯥꯏꯕ꯭ꯔꯥ ꯅꯨꯡꯉꯥꯏꯇꯕ꯭ꯔꯥ ꯅꯣꯏꯗꯗꯤ ꯅꯣꯡ ꯇꯥꯗ꯭ꯔꯣ ꯁꯤ
ꯉꯁꯤ ꯅꯣꯡ ꯇꯥꯗꯦ ꯅꯣꯏꯗꯤ ꯀꯗꯥꯏ ꯀꯗꯥꯏ ꯆꯠꯄ꯭ꯔꯣ
ꯆꯠꯇꯦꯗ ꯌꯨꯝꯗ ꯑꯗꯨꯝ ꯂꯩ
ꯀꯩꯒꯤꯅꯣ
ꯀꯥꯏ ꯆꯠ ꯀꯥꯏꯗ ꯆꯠꯂꯨꯅꯤꯒꯦ ꯄꯦꯗꯤ
ꯎꯝ
ꯅꯣꯏꯗꯤ ꯌꯨꯝꯗ ꯂꯩꯔꯝꯅꯤ ꯅꯪ ꯁꯣꯂꯥꯎ ꯆꯠꯄ꯭ꯔꯣ
ꯎꯝ
ꯆꯠꯄ ꯌꯥꯗ꯭ꯔꯣ
ꯑꯩ ꯉꯝꯗ꯭ꯔꯦ
ꯑꯦ ꯀꯩꯅꯣ ꯍꯥꯏꯁꯤꯕ
ꯅꯪ ꯌꯦꯒꯟ ꯇꯥꯗꯣꯔꯤꯕꯣ ꯑꯩ ꯑꯩꯒꯤ ꯐꯤꯕꯝꯁꯦ
ꯅꯪ ꯐꯤꯕꯝꯁꯤꯕꯨ ꯀꯔꯤ ꯐꯤꯕꯝꯗ ꯂꯩꯔꯤꯒꯦ ꯍꯥꯏꯁꯦ
ꯑꯩꯒꯤ ꯐꯤꯕꯝꯁꯦ ꯐꯇꯣ ꯊꯥ ꯅꯝꯃꯒ ꯊꯔꯣ ꯅꯝꯃꯣꯔꯣ ꯍꯥꯥ
ꯀꯩꯅꯩꯅꯣ ꯍꯦ ꯅꯪꯁꯨ
ꯅꯪ ꯑꯩꯒꯤ ꯆꯎꯅꯤꯡꯉꯦ ꯍꯥꯏꯗꯥꯏꯅꯦ ꯀꯩꯅꯣ ꯉꯁꯤ ꯆꯠꯊꯣꯛꯇ꯭ꯔꯤ ꯀꯩꯒꯤꯅꯣ ꯅꯣ
ꯑꯩꯈꯣꯏ ꯆꯠꯊꯣꯛꯅꯕꯗꯣ ꯉꯁꯤꯁꯦ ꯏꯁꯪ ꯍꯦꯛ ꯁꯪꯗ꯭ꯔꯕ ꯍꯥꯏꯇꯥꯔꯦ ꯇꯨꯝꯔꯤꯉꯩꯗꯀꯣ
ꯑꯁ ꯕꯤꯔꯅꯤꯍꯦ ꯑꯗꯨꯗꯤ
ꯎꯝ ꯅꯣꯏ ꯏꯔꯝꯅꯥ ꯃꯁꯤꯡꯁꯦ ꯀꯩꯀꯩ ꯍꯧꯒꯦ
ꯑꯩꯈꯣꯏꯗ ꯃꯅꯥ ꯃꯁꯤꯡ ꯑꯝꯇ ꯍꯧꯗꯦ ꯍꯩ ꯔꯥ ꯈꯛꯇꯅꯦ ꯍꯧꯔꯤꯁꯦ
ꯑꯣ ꯅꯣꯏ ꯁꯤꯕꯨ ꯍꯩ ꯍꯩꯀꯣꯜ ꯂꯩꯀꯣꯜ ꯀꯥꯏꯅ
ꯑꯩꯈꯣꯏꯗ ꯄꯥꯜꯂꯤꯁꯦ ꯍꯥꯏꯔꯣ ꯍꯥꯥ
ꯍꯥꯥ
ꯑꯩꯈꯣꯏꯗ ꯄꯥꯜꯂꯤꯕ ꯍꯩ ꯍꯩꯁꯤꯡꯁꯦ ꯃꯃꯤꯡ ꯇꯥꯛꯎꯔꯣ ꯍꯥꯏꯕ
ꯑꯧ
ꯌꯦꯔꯨꯝ
ꯑꯥ
ꯎꯝ ꯑꯗꯨꯒ ꯌꯦꯔꯨꯝꯅ ꯀꯕꯣꯛ
ꯑꯦ ꯀꯕꯣꯛꯁꯨ ꯄꯥꯟꯕ꯭ꯔꯅꯦ
ꯀꯕꯣꯁꯨ ꯄꯥꯜꯂꯦ ꯅꯣꯏ ꯈꯪꯗ꯭ꯔꯤꯕꯣ
ꯗꯦ
ꯄꯪꯅꯤ ꯍꯦ
ꯅꯣꯡꯃ ꯀꯣꯏꯔꯛꯄ ꯇꯥꯔꯦ ꯑꯗꯨꯗꯤ ꯌꯦꯡꯅꯕ
ꯍꯨꯏꯅ ꯆꯥꯁꯨ ꯍꯨꯏꯅꯝ ꯄꯤꯅꯥꯎ ꯃꯆꯥꯁꯨ ꯂꯩꯌꯦ ꯌꯦꯟꯅꯥꯎ ꯃꯆꯥꯁꯨ ꯌꯦꯟꯅꯥꯎ ꯃꯆꯥꯁꯨ
ꯅꯣꯏ ꯎ ꯅꯣꯏ ꯍꯨꯏꯅ ꯄꯣꯂꯛ ꯄꯔꯣ
ꯀꯔꯤ ꯍꯥꯏꯕ
ꯅꯣꯏ ꯍꯨꯏꯔꯥ ꯍꯥꯏꯕ ꯍꯨꯏꯅꯥꯎꯗꯣ
ꯍꯣꯏ ꯍꯨꯏ ꯅꯠꯇ꯭ꯔꯗꯤ ꯀꯩꯅꯣ ꯅꯣꯏ ꯍꯨꯏ ꯑꯣꯏꯗꯣꯏꯔꯣ
ꯑꯣꯄ ꯃꯁꯥꯠꯇ꯭ꯔꯣ
ꯑꯦ ꯑꯩꯈꯣꯏ ꯍꯨꯏ ꯎ ꯃꯄꯤ ꯂꯩꯔꯤꯗꯨ ꯈꯪꯗ꯭ꯔꯣ
ꯀꯌꯥ ꯂꯩꯌꯦ ꯅꯣꯏ ꯌꯨꯝꯁꯤꯕꯨ
ꯑꯩꯈꯣꯏ ꯌꯨꯝꯔꯣ ꯃꯁꯤꯡ ꯊꯤꯔꯛꯎꯔꯣ ꯑꯩꯈꯣꯏ ꯌꯨꯝ ꯅꯣꯏꯅ ꯍꯦꯜꯂꯣꯏꯗ ꯑꯩꯈꯣꯏꯅ ꯍꯦꯜꯂ ꯑꯩꯈꯣꯏꯅ ꯍꯦꯟꯒꯅꯤꯗ ꯑꯩꯈꯣꯏꯒꯤ ꯌꯨꯝ ꯑꯃ ꯑꯅꯤ ꯑꯍꯨꯝ ꯃꯔꯤ ꯃꯉꯥ ꯑꯩꯈꯣꯏ ꯌꯨꯝ ꯃꯉꯥ ꯂꯩꯌꯦ
ꯌꯨꯝ ꯃꯉꯥꯁꯤꯕꯨ ꯂꯣꯏꯅ ꯄꯥꯟꯕ꯭ꯔꯅꯦ
ꯂꯣꯏꯅ ꯄꯥꯜꯂꯦ ꯃꯥꯒꯤ ꯃꯥꯒꯤ
ꯑꯣ
ꯇꯣꯉꯥꯟ ꯇꯣꯉꯥꯟ ꯄꯤꯗꯕꯒꯤꯀꯣ
ꯎꯝ
ꯂꯣꯏꯅꯄꯥꯂꯦ
ꯅꯣꯡꯃ ꯅꯪꯁꯨ ꯀꯣꯏꯔꯛꯑꯣ ꯑꯩꯈꯣꯏꯔꯣꯝꯗ
ꯅꯣꯏ ꯃꯐꯝ ꯈꯪꯗꯦ ꯑꯩ ꯅꯣꯏ ꯅꯪ ꯑꯩꯕꯨ ꯑꯝꯇ ꯂꯧꯕ ꯂꯥꯛꯀꯦꯔꯥ
ꯂꯥꯛꯀꯦ ꯂꯥꯛꯀꯦ ꯅꯣꯡꯃ ꯂꯥꯛ ꯑꯣ ꯑꯩ ꯂꯧꯕ ꯂꯥꯛꯀꯦ ꯅꯪꯃꯁꯨ ꯍꯧꯖꯤꯛ ꯅꯣꯏ ꯇꯨꯝꯈꯤꯗꯣꯏꯔꯣ
ꯇꯨꯝꯈꯤꯔꯣꯏꯗ ꯑꯩꯗꯤ ꯋꯥꯠꯂꯤꯗ
ꯄꯨꯡ ꯀꯌꯥꯗ ꯇꯨꯝꯕ꯭ꯔꯣ ꯅꯪꯗꯤ
ꯑꯩꯗꯤ ꯊꯦꯡꯅꯦ ꯇꯨꯝꯃꯦ
ꯊꯦꯡꯅ ꯇꯨꯝꯕꯗꯣ ꯏꯁꯥ ꯁꯣꯛꯀꯅꯤ
ꯏꯁꯥ ꯁꯣꯛꯇꯦꯗ ꯏꯁꯥ ꯌꯥꯝ ꯀꯜꯂꯤ
ꯏꯁꯥ ꯁꯣꯛꯀꯅꯤ ꯉꯟꯅ ꯉꯟꯅ ꯇꯨꯝꯃꯨ
ꯀꯔꯤ ꯇꯧꯔꯤꯅꯣ
ꯐꯝꯃꯒ ꯂꯩ ꯑꯩꯈꯣꯏꯒꯤ ꯊꯕꯛꯁꯨ ꯂꯩꯇꯦ ꯐꯝꯃꯒ ꯇꯨꯝꯃꯒ ꯂꯦꯞꯄꯒ ꯆꯥꯕꯒ ꯁꯤ ꯈꯛꯇꯅꯤ ꯑꯩꯈꯣꯏꯒꯤ
ꯀꯩꯒꯤꯅꯣ
ꯍꯦꯃ ꯑꯩꯈꯣꯏ ꯃꯐꯝꯗꯗꯤ ꯊꯕꯛ ꯂꯩꯇꯦ
ꯀꯩꯒꯤꯅꯣ
ꯑꯩꯈꯣꯏꯗꯗꯤ ꯑꯗꯨꯝ ꯃꯇꯝ ꯃꯥꯡꯍꯟꯕ ꯍꯥꯏꯇꯥꯔꯦ ꯔꯃꯥꯗꯤ